ꯍꯜꯂꯣ
ꯍꯜ
ꯌꯦꯁ ꯀꯩꯗꯧꯔꯤꯒꯦ
ꯀꯗꯧꯔꯤ ꯑꯁ ꯆꯠ
ꯃꯆꯥ ꯆꯥꯛꯑꯦ ꯁꯦꯕꯣꯠ ꯐ ꯄꯥꯜꯂꯕꯣ
ꯄꯥꯂꯦ
ꯑꯣ ꯅꯣꯏ ꯍꯤꯡꯒꯣꯟ ꯀꯌꯥꯝ ꯀꯌꯥꯝ
ꯃꯅꯤꯡꯗꯍ ꯍꯤꯡꯒꯣꯟ ꯃꯆꯥ ꯑꯁ ꯃꯄꯥꯝꯕꯤ ꯑꯅꯤꯈꯛ ꯊꯥꯕꯅꯤꯗ ꯑꯗꯨꯒ ꯑꯥ ꯎꯔꯛꯇ ꯄꯥꯟꯅꯕꯀꯣ
ꯎꯝ
ꯀꯩ ꯇꯧꯒꯦ ꯇꯧꯔꯤ ꯑꯥ ꯈꯣꯏꯒꯤ ꯃꯇꯣꯟꯗ ꯊꯥꯡꯒꯣꯟ ꯍꯥꯞꯆꯜꯂ ꯎ ꯑꯃꯒꯤ ꯃꯇꯣꯟ ꯅꯠꯇ꯭ꯔ ꯋꯥ ꯑꯃꯒꯤ ꯃꯇꯣꯟꯗ ꯊꯥꯡꯒꯣꯟ ꯍꯥꯞꯆꯜꯂꯒ ꯈꯥꯎꯗꯠ ꯄꯤꯗꯣ ꯑꯗꯨ ꯇꯧꯒꯦ ꯇꯧꯖ
ꯀꯥꯆꯤꯗꯧꯔ ꯇꯧꯕꯤꯗꯣ
ꯍꯣꯏ ꯀꯥꯇꯤ ꯍꯥꯞꯆꯟꯕꯒꯤ ꯇꯥꯏꯞꯇ
ꯎꯝ
ꯃꯣꯡ ꯃꯥꯜꯍꯟꯕꯤꯗꯣ
ꯎꯝ
ꯑꯗꯨꯅꯤ
ꯀꯩꯅꯣ ꯑꯣꯏꯅ ꯍꯥꯏꯒꯦ ꯇꯧꯕꯗꯨꯕꯨ ꯀꯥꯎꯔꯦꯅꯦ ꯑꯣ ꯅꯣꯏ ꯁꯦꯕꯣꯠꯇꯤ ꯌꯣꯟꯅꯕ ꯑꯣꯏꯅ ꯊꯥꯏꯔ ꯅꯠꯇ꯭ꯔꯒꯅ ꯅꯣꯏꯈꯛ ꯆꯥꯅꯕ ꯑꯣꯏꯅ ꯈꯔ ꯊꯥꯕꯤꯗꯨꯔ
ꯆꯥꯅꯕ ꯊꯥꯕꯅꯦ ꯌꯥꯝ ꯄꯥꯟꯕ ꯑꯣꯏꯗꯦꯕ ꯃꯄꯥꯝꯕꯤ ꯑꯅꯤꯈꯛ ꯑꯅꯤ ꯑꯅꯤ ꯑꯅꯤ ꯑꯍꯨꯝꯃꯨꯛ ꯈꯛꯇꯅꯤꯗ ꯊꯥꯕ ꯑꯗꯨꯗ ꯄꯥꯟꯕꯗꯤ ꯑꯗꯨꯝ ꯆꯔꯥꯗꯤ ꯑꯗꯨꯝ ꯍꯞꯇꯥ ꯗꯩꯅ ꯍꯞꯇꯥ ꯑꯝꯕꯣ ꯇꯦ ꯒꯣꯠ ꯅ ꯑꯗꯨꯝ ꯀꯩ ꯇꯧꯋꯦꯕ
ꯎꯝ ꯍꯨꯝ
ꯑꯗꯣ
ꯌꯣꯟꯕꯒ ꯌꯣꯟꯕꯒ ꯅꯪꯗꯦꯗ ꯑꯗꯨꯝ ꯆꯥꯊꯣꯛꯈꯤꯕꯅ ꯍꯥꯜꯂꯤ
ꯎꯝ ꯅꯣꯏ ꯐꯥꯔꯝ ꯑꯣꯏꯅ ꯍꯥꯏꯗꯤ ꯂꯧꯕꯨꯛꯇ ꯀꯩꯗ ꯌꯣꯟꯅꯕ ꯈꯣꯠꯅꯕ ꯊꯥꯕꯤꯗꯣ ꯊꯥꯗ꯭ꯔꯣ
ꯍꯟꯗꯛꯇꯤ ꯑꯩꯈꯣꯏ ꯃꯥꯒ ꯂꯩꯇꯕꯅꯦꯀꯣ ꯊꯕꯛꯀ ꯆꯠ ꯊꯕꯛꯀ ꯆꯠ ꯊꯣꯛꯈꯤꯕꯅꯦ ꯑꯗꯒꯤ ꯍꯤꯡꯒꯣꯟ ꯅꯨꯡꯒꯣꯟꯁꯦ ꯍꯣꯠꯅꯕ ꯀꯔꯤ ꯉꯝꯗ꯭ꯔꯦꯕ
ꯍꯣꯏ
ꯑꯗꯒꯤ ꯊꯥꯏꯌꯦ ꯈꯔꯕꯨꯗꯤ ꯊꯥꯏꯌꯦꯕꯀꯣ ꯍꯣꯏꯒꯦ ꯍꯋꯥꯏ ꯁꯥꯡꯕꯤ ꯑꯗꯒꯤ ꯑꯗꯨꯝ ꯍꯣꯠꯅꯕ ꯀꯩ ꯇꯧꯕꯗꯣ ꯑꯥ ꯍꯣꯠꯅꯗꯁꯨ ꯌꯥꯕ ꯑꯩꯈꯣꯏꯒꯤ ꯃꯥꯏꯔꯦꯟꯒꯨꯝꯕ
ꯎꯝ
ꯔꯨꯝꯒꯨꯝꯕ ꯇꯣꯔꯣꯕꯣꯠꯀꯨꯝꯕ ꯑꯗꯨꯝ ꯈꯔ ꯊꯥꯏꯑꯦꯕ
ꯎꯝ ꯀꯥꯏꯗ ꯊꯥꯏ ꯅ
ꯍꯤꯉꯣꯟꯗ ꯍꯤꯉꯣꯟꯗ
ꯍꯤꯡꯒꯣꯟꯜꯗ ꯍꯥꯏꯁꯤ ꯅꯣꯏ ꯍꯤꯡꯒꯣꯟꯗꯔꯥ ꯅꯠꯇ꯭ꯔꯒꯅ ꯑꯥ ꯃꯤꯒꯤ ꯂꯧꯕꯨꯛꯇꯨꯗꯔ
ꯅꯤꯗ ꯂꯧꯕꯨꯛꯇꯒ ꯊꯥꯗ꯭ꯔꯦꯗ
ꯑꯠꯆꯥ ꯑꯠꯆꯥ ꯐꯩꯅꯦ ꯏꯟꯖꯥꯡ ꯅꯥꯄꯤ ꯊꯥꯐꯝ ꯂꯩꯗꯨ ꯅꯨꯡꯉꯥꯏꯕꯅꯤꯅꯦ ꯋꯥꯈꯜ ꯎꯝ
ꯍꯣꯠꯅꯕꯤꯅꯕ ꯂꯩꯇ꯭ꯔꯒꯗꯤ ꯑꯃꯨꯛ ꯋꯥꯏꯑꯦꯕ
ꯃꯥꯅꯦ
ꯍꯣꯠꯅꯕꯤꯅꯕ ꯂꯩꯔꯗꯤꯀꯣ ꯑꯁꯨ ꯅꯠꯇꯦꯗ ꯊꯥ ꯑꯃꯗꯤ ꯊꯥ ꯑꯝꯕꯨ ꯁꯦ ꯑꯗꯨꯝ ꯍꯣꯠꯅꯕꯨ ꯍꯣꯠꯅꯔꯗꯤ ꯀꯣ ꯎꯄꯥ ꯂꯥꯛ ꯑꯃ ꯅꯤꯗꯤꯗꯨꯝ ꯐꯪꯉꯦꯕ
ꯑꯣ
ꯑꯗꯣ ꯍꯧꯖꯤꯛꯇꯤ ꯇꯧꯗ꯭ꯔꯦꯗ ꯗꯨꯝꯕꯒ ꯀꯕꯥꯔꯖꯦ ꯏꯇꯧ ꯇꯧꯗꯦꯕ ꯑꯍꯟ ꯉꯥꯛꯇ ꯎꯁꯤꯜꯂꯛꯄꯅꯦ ꯏꯃꯥ ꯏꯄꯥꯅꯦꯅ ꯑꯗꯣ ꯑꯗꯨꯗꯨꯅ ꯊꯣꯏꯗꯣꯛꯄ ꯀꯔꯤꯝ ꯇꯧꯗ꯭ꯔꯦ ꯍꯧꯖꯤꯛ ꯌꯨꯝꯒꯤ ꯆꯥꯕ ꯋꯥꯠꯇꯅꯕꯅ ꯍꯤꯡꯒꯣꯟꯗ ꯑꯗꯨꯃꯥꯏꯅ ꯊꯥꯔꯦ
ꯎꯝ ꯐꯔꯕꯅꯤ ꯏꯉꯣ ꯆꯥꯕꯗ ꯑꯣꯢꯁꯨ ꯀꯣꯟꯅꯩꯗꯣ ꯍꯥꯏꯗꯤ ꯆꯥꯕꯗꯗꯁꯨ ꯀꯩꯅꯣ ꯇꯧꯔꯤꯗꯣ ꯑꯩꯈꯣꯏ ꯊꯥꯕꯝꯁꯨ ꯂꯩꯇꯥ ꯑꯗꯩ ꯁꯥꯏꯗꯅ ꯅꯁꯥꯅ ꯊꯥꯖꯕꯗꯤ ꯍꯥꯔ ꯅꯨꯡꯁꯨ ꯍꯥꯞꯄꯝꯃꯣꯏ ꯈꯣꯏ ꯁ꯭ꯋꯥꯏ ꯆꯥꯏꯁꯤꯗꯤ
ꯥꯍꯥꯔ ꯍꯥꯞꯄꯉ ꯆꯥꯕ
ꯎꯝ ꯍꯥꯞꯄꯦꯁꯨ ꯈꯪꯗꯦ ꯍꯥꯞꯇꯦꯁꯨ ꯈꯪꯗꯦ ꯐꯥꯝ ꯅꯨꯡꯅ ꯇꯧꯔ ꯐꯥꯝꯅ ꯇꯧꯔꯛꯄꯗꯨꯗꯤ ꯃꯤꯗꯤ ꯀꯃꯔꯁꯤꯌꯦꯜ ꯑꯣꯏꯅ ꯇꯧꯔꯛꯄꯅꯤꯅ
ꯎꯝ ꯑꯩꯈꯣꯏꯒꯤ ꯆꯤꯟꯖꯥꯛꯇꯁꯨ ꯍꯥꯏꯅꯩꯗꯅ ꯕꯖꯥꯔ ꯊꯣꯛꯑꯒꯗꯤ ꯑꯝ ꯐꯕꯞ ꯂꯩꯔꯨꯅꯨ ꯑ ꯑꯈꯨꯏꯕ ꯂꯩꯌꯨ ꯀꯥꯏꯅ ꯇꯤꯟ ꯆꯥꯕ ꯂꯩꯎꯒꯥꯏ
ꯎꯝ
ꯑꯝ ꯌꯥꯝ ꯆꯥꯎꯅ ꯂꯩꯔꯝꯃꯦꯕ
ꯎꯝ
ꯍꯣꯗꯦ
ꯑꯥ ꯇꯤꯟ ꯆꯥꯕꯁꯤꯅꯕꯨ ꯀꯔꯤ ꯇꯧꯋꯤꯗꯅ ꯍꯥꯔ ꯍꯥꯞꯇꯦ ꯈꯪꯉꯤꯅꯦꯕ ꯑꯗꯨꯗꯣ
ꯍꯣꯏ ꯍꯣꯏ ꯁꯨꯡꯒꯪ ꯃꯒꯪ ꯇꯧꯕꯤꯗꯣ ꯍꯦ ꯍꯦ ꯍꯦ ꯑꯥ
ꯀꯤ ꯑꯇꯣꯞꯄ ꯉꯩꯁꯤꯗꯤ ꯍꯥꯔ ꯍꯥꯞꯄꯅꯤꯅꯀꯣ ꯐ꯭ꯔꯦꯁ ꯑꯣꯏꯅ ꯄꯨꯊꯣꯔꯛꯀꯅꯤꯕ ꯐꯖꯗꯦꯕ ꯍꯥꯏꯕ ꯑꯖ ꯐꯖꯅꯦꯕ
ꯎꯝ
ꯍꯤꯗꯥꯛ ꯆꯥꯏꯗꯕꯩ ꯇꯣꯔꯕꯣꯠꯇꯨꯗꯤ ꯑꯣ ꯂꯣꯏ ꯄꯠ ꯂꯣꯢꯔꯦꯕꯣ
ꯑꯍꯥꯍ ꯀꯩꯅꯣ ꯁꯤꯟꯗꯣꯏ ꯁꯦꯕꯣꯠ ꯄꯥꯏꯂꯤꯖꯦꯠꯆꯥꯛꯍꯧ ꯅꯝꯕꯤꯔꯣ ꯀꯩꯅꯣ
ꯑꯥ ꯃꯥꯅꯦ
ꯎꯝ ꯆꯥꯛꯍꯥꯎ ꯅꯝꯕꯤꯗꯨꯗꯤ ꯍꯥꯎꯕꯅꯤ ꯊꯣꯡꯕꯨ ꯊꯣꯡꯉꯁꯨ ꯀꯩꯅꯣꯕꯨ ꯇꯧꯔꯁꯨ
ꯃꯅꯝꯗꯤ ꯐꯖꯕ ꯄꯤꯅꯤꯍꯦ ꯊꯣꯡꯉꯛꯑꯀꯥꯟꯗꯗꯤ ꯁꯛ ꯍꯥꯏꯕꯤꯅꯦ ꯁꯥꯠ ꯀꯥꯏꯔꯦꯅ ꯏꯁꯩ ꯑꯃ ꯂꯩꯗꯥꯏꯅꯦ ꯊꯃꯣꯏꯒꯤ ꯂꯩꯔꯥꯡ
ꯙꯄ ꯌꯥꯝ ꯇꯧꯋꯦ
ꯌꯦꯡꯅꯤꯡꯗꯔ ꯅꯪꯕꯨ ꯀꯥꯏꯅ ꯎꯌꯥꯟꯗꯒꯤ ꯁꯠ ꯂꯥꯎ
ꯁꯦꯕꯣꯠꯇꯣ ꯁꯥꯛ ꯑꯃ ꯇꯧꯔꯒ ꯃꯤꯃꯤ ꯁꯤꯡꯖꯨ ꯇꯧꯔ ꯆꯥꯕ ꯆꯥꯛ ꯐꯖꯅ ꯆꯪꯕꯤꯅꯤ
ꯁꯦꯕꯣꯠ ꯊꯣꯡꯉꯒ ꯃꯤꯃꯤꯁꯤꯡꯖꯨ ꯁꯨꯕ
ꯎꯝ ꯁꯦꯕꯣꯠ ꯁꯥꯛ ꯇꯧꯕ ꯃꯤ ꯌꯥꯝ ꯀꯩꯝ ꯍꯥꯞꯇꯕꯤꯗ
ꯑꯥ ꯑꯥ ꯑꯥ ꯑꯥ ꯑꯥ
ꯗꯨꯀ ꯁꯣꯏꯖꯂꯒ
ꯍꯣꯏ ꯏꯀꯥꯏ ꯏꯀꯥꯏꯊꯕꯤꯒ ꯍꯥꯞꯆꯜꯂꯒ ꯏꯀꯥꯏꯊꯕꯤꯒ ꯁꯤ ꯁꯤꯡꯖꯨ ꯁꯨꯕꯗꯣ
ꯑꯥ
ꯅꯪ ꯈꯔ ꯇꯣꯏꯅ ꯆꯥꯕ ꯃꯥꯜꯂꯤ ꯁꯦꯕꯣꯠꯁꯦ
ꯁꯦꯕꯣꯠ ꯁꯦꯕꯣꯠ ꯍꯥꯏꯔꯒ ꯑꯗꯣ ꯍꯥꯎꯇꯦ ꯆꯥꯅꯤꯡꯗꯦꯗ ꯆꯥꯛꯍꯥꯎ ꯅꯝꯕꯤꯗꯨꯗꯤ ꯍꯥꯎꯏꯀꯣ ꯑꯗꯨ ꯅꯠꯇꯕ ꯀꯩꯅꯣꯗꯨꯗꯤ ꯆꯪꯅꯤꯡꯗꯦ ꯍꯥꯎꯇꯦ ꯀꯥꯏꯗꯩꯅꯣ ꯑꯥ ꯃꯅꯝ ꯅꯝ ꯃꯅꯝ ꯀꯩꯅꯣ ꯇꯧꯗꯕꯤꯗꯨꯗꯤ
ꯑꯗꯣ ꯍꯧꯍꯟꯒꯦꯗꯤ ꯀꯃꯥꯏꯅ ꯇꯧꯅꯤ ꯊꯣꯡꯕ꯭ꯔꯥ
ꯀꯩ
ꯑꯩꯈꯣꯏꯒꯤ ꯊꯥꯡꯖꯤꯡ ꯑꯔꯣꯕ ꯂꯩ ꯗꯦꯅꯦ ꯑꯔꯣꯕ ꯆꯠꯇꯦ ꯂꯣꯗꯕ ꯂꯩ ꯗꯅꯦ ꯃꯆꯥ ꯃꯆꯥꯗꯣ ꯃꯨꯟꯗꯕ ꯍꯥꯏꯒ ꯗ ꯃꯁꯤꯡ ꯍꯩꯖꯤꯡ ꯐꯥꯕ ꯍꯥꯏꯔ ꯐꯥꯗꯕ ꯍꯥꯏꯒꯗ꯭ꯔꯥ
ꯌꯥꯝꯂꯩꯕꯅꯦ ꯂꯣꯂꯥꯡꯒ ꯃꯝꯤꯡ ꯎꯝ
ꯎꯝ ꯎꯝ ꯎꯝ ꯑꯗꯨꯗꯣ ꯍꯥꯞꯆꯤꯟꯕ ꯍꯥꯏꯗꯤ ꯊꯣꯡꯕ ꯀꯥꯟꯗ ꯀꯣ
ꯑꯥ
ꯃꯍꯥꯎꯁꯦ ꯑꯗꯨꯝ ꯐꯪꯉꯅꯤ ꯄꯛꯁ ꯂꯥꯎ ꯀꯥꯞꯊꯣꯔꯛꯇꯣꯏꯅꯤ
ꯑꯥ
ꯑꯩꯅ ꯊꯣꯡꯕꯒꯤ ꯋꯥ ꯅꯠꯇ ꯅꯠꯇꯦꯀꯣ ꯆꯥꯕ ꯈꯛꯇꯅꯤꯍꯦ ꯑꯩꯈꯣꯏꯒꯤꯗꯤ
ꯆꯥꯕ ꯈꯛꯂ ꯅꯪ ꯈꯩꯁꯦ
ꯎꯝ ꯑꯣꯡꯂꯤ ꯏꯇꯤꯡ
ꯎꯝ ꯀꯩꯅꯣ ꯇꯧꯕ꯭ꯔꯣ ꯀꯩꯅꯣ ꯅꯣꯏ ꯑꯦꯁ ꯑꯥꯏ ꯑꯥꯔ ꯅꯨꯡꯉꯥꯏ ꯇꯧꯅꯔꯕꯣ ꯑꯦꯁ ꯑꯥꯏ ꯑꯥꯔ ꯇꯧꯔꯛ ꯑꯕꯣ
ꯇꯧꯗ꯭ꯔꯤꯗ
ꯑꯣ ꯑꯩꯈꯣꯏꯗꯤ ꯑꯦꯁꯥꯏꯒꯤ ꯆꯦꯅ ꯀꯨꯏꯔꯦ ꯍꯞꯇꯥꯃꯨꯛ
ꯑꯦ ꯑꯦꯁ ꯑꯥꯏ ꯑꯔ ꯑꯩ ꯚꯥꯞꯄꯨ ꯑꯣꯏꯁꯜ ꯂꯨꯗꯦ
ꯍꯦ ꯍꯦ
ꯑꯩꯗꯤ ꯈꯜꯂꯤꯅꯦ ꯂꯨꯄꯥ ꯄꯩꯁꯥꯁꯦ ꯄꯥꯏꯗ꯭ꯔꯦꯕ ꯍꯧꯖꯤꯛ ꯀꯥꯟꯁꯦ ꯍꯥꯏꯗꯤ ꯊꯨꯟꯗ ꯊꯥꯡꯅ ꯂꯦꯜꯂꯕꯧ ꯆꯪꯉꯔꯣꯏ ꯏ ꯊꯣꯛ ꯑꯔꯣꯏꯅ ꯍꯥꯏ ꯇꯥꯏꯃꯤꯡꯗꯣ ꯑꯗꯨꯒꯤ ꯁꯇꯦꯁ ꯁꯤ ꯌꯧꯔꯕꯅꯦ ꯍꯧꯖꯤꯛꯁꯦ ꯍꯥꯏꯗꯤ ꯑꯃ ꯂꯩꯗꯅ ꯌꯥꯏꯅꯦ
ꯄꯣꯠ ꯑꯃ ꯊꯦꯠꯂꯨ ꯄꯣꯠ ꯑꯃ ꯄꯤꯅꯦꯅ ꯑꯦꯛꯆꯦꯟꯁ ꯇꯧꯅꯁꯦ ꯍꯥꯏꯕꯗꯣ
ꯎꯝ ꯎꯝ ꯕꯇꯔ ꯁꯤꯁꯇꯦꯝ
ꯑꯥ
ꯎꯝ
ꯑꯗꯨꯗꯣ ꯇꯦꯟ ꯀꯦ ꯑꯩꯅ ꯄꯥꯝꯃꯤꯅ
ꯅꯠꯇꯕ ꯂꯩꯃꯟꯗꯕꯁꯦ
ꯂꯩꯃꯟꯗꯕ ꯂꯩꯃꯟꯗ꯭ꯔꯒꯗꯤ ꯀꯔꯤ ꯇꯧꯔꯛꯀꯅꯤ
ꯈꯪꯗꯦꯅꯦ ꯇꯧꯔꯤꯁꯦ ꯅꯨꯡꯁꯥꯅꯒ ꯁꯥꯕꯅꯦ ꯑꯩꯈꯣꯏ ꯁꯤꯗ ꯁꯥꯏ ꯍꯥꯏꯁꯤ ꯑ ꯗꯦꯜꯂꯤꯗ ꯕꯨ ꯐꯣꯔꯇꯤꯒ ꯐꯣꯔ ꯁꯥꯏ ꯍꯥꯏꯅꯦ ꯍꯧꯖꯤꯛ
ꯃꯣꯏꯒꯤ ꯑꯣ ꯁꯥꯗꯦꯅꯦ ꯑꯗꯨꯗꯤ ꯌꯥꯝꯅꯕꯣ
ꯏꯁ ꯀꯥꯏꯗꯩꯅꯣ ꯈꯣꯏ ꯁ꯭ꯋꯥꯏ ꯊꯥꯔꯇꯤꯒ ꯊ꯭ꯔꯤ ꯐꯣꯔ ꯈꯛꯇ ꯑꯣꯏꯔꯝꯅꯤ ꯁ꯭ꯋꯥꯏꯗ ꯁꯥꯔꯦ ꯁꯥꯔꯦ ꯇꯧꯅꯩꯖꯦ
ꯎꯝ
ꯑꯩꯅ ꯃꯣꯏ ꯑꯩꯅ ꯁꯥꯍꯟꯅꯤꯡꯉꯤꯖꯤꯅ ꯐꯤꯐꯇꯤ ꯇꯨ ꯐꯤꯐ ꯐꯤꯐꯇꯤ ꯐꯥꯏꯚ ꯁꯚꯦꯟꯇꯤꯒ ꯌꯧꯕꯗꯣ ꯑꯗꯨ ꯁꯥꯍꯟꯅꯤꯡꯕ ꯍꯥꯏꯇꯥꯔꯦ ꯀꯩꯒꯤꯅꯣ ꯍꯥꯏ ꯀꯥꯟꯗ ꯗꯦꯜꯂꯤꯖꯦ ꯅꯨꯡꯉꯥꯏꯕ ꯃꯐꯝꯅꯤꯗꯣ
ꯑꯥ
ꯑꯦꯁꯤꯒꯖꯦ ꯑꯣꯔꯣꯔꯣ ꯎꯪꯊꯠꯅꯗꯣꯏꯅꯦ ꯍꯥ
ꯑ
ꯅꯠꯇꯕꯤꯗ ꯊꯕꯛ ꯏꯟꯒꯥꯥꯡꯒꯩ ꯌꯥꯡꯖꯤꯟꯅꯔꯛꯀꯅꯦꯕ ꯁꯨꯇꯤꯖꯨ ꯊꯥꯔꯅꯤ ꯁꯨꯇꯤ ꯊꯥꯕꯁꯨ ꯍꯦꯜꯂꯅꯤꯀꯣ
ꯎꯝ ꯍ ꯍ ꯍ
ꯍ ꯑꯗꯨꯅꯤꯗ ꯋꯥꯔꯤꯖꯦ ꯊꯥꯍꯟꯅꯤꯡꯕꯖꯦ ꯁꯨꯇꯤ ꯊꯥꯔꯝꯃꯤ ꯅ ꯃꯤꯒꯩꯖꯨ ꯂꯣꯏ ꯀꯣꯝꯅꯔꯅꯤ
ꯍ
ꯋꯥꯈꯜ ꯅꯨꯡꯉꯥꯏꯅꯔꯅꯤ
ꯑꯁ ꯅꯨꯉꯥꯏꯅꯦ ꯅꯪ ꯋꯥꯈꯜꯖꯦ
ꯍ ꯍ ꯍ ꯍ
ꯍ ꯍ ꯑꯑ ꯒ꯭ꯌꯥꯟꯇꯥꯗꯦ ꯒ꯭ꯌꯥꯟꯇꯥꯗꯦ ꯇꯧꯔꯤꯖꯦ ꯅꯨꯡꯁꯥꯅꯒ ꯁꯥꯕꯅꯦ
ꯏꯁꯩ ꯑꯃ ꯂꯩꯗꯥꯏꯅꯦ ꯅꯨꯡꯁꯥꯅ
ꯃꯨꯛꯁꯟꯗꯤ ꯃꯨꯛꯁꯟ ꯂꯣꯏ ꯍꯥꯏꯕ꯭ꯔꯥ ꯂꯣꯏꯗꯦ ꯍꯥꯏꯕ꯭ꯔ ꯅꯪ ꯍꯥꯏꯕꯗꯣ ꯅꯪ ꯉꯥꯅꯨ ꯃꯨꯛꯁꯟ ꯂꯩ ꯍꯥꯏꯕ꯭ꯔꯥ ꯂꯩꯇꯦ ꯍꯥꯏꯕ꯭ꯔꯥ ꯀꯥꯎꯔꯦꯕ ꯅꯪ ꯍꯥꯏꯕ
ꯂꯩꯇꯦꯗ
ꯃꯨꯛꯁꯟ ꯂꯩꯇꯦ
ꯎꯝ
ꯑꯣ ꯑꯣ ꯃꯨꯛꯁꯟꯗꯣ ꯈꯔ ꯂꯣꯏꯌꯣ ꯌꯥꯗ꯭ꯔꯣ ꯅꯣꯏ ꯑꯣꯛꯆꯥꯛ ꯅꯪ ꯃꯨꯛꯁꯟ ꯂꯣꯏꯉꯩꯗ ꯚꯥꯏ ꯀꯩ ꯄꯤꯖꯩ ꯂꯨꯈꯥꯛ ꯍꯥꯏꯗꯤ ꯆꯥꯛ ꯂꯨꯈꯥꯛ ꯈꯣꯝ ꯄꯤꯖꯕ꯭ꯔꯥ ꯅꯠꯇ꯭ꯔꯒ ꯃꯅꯥ ꯃꯁꯤꯡ
ꯃꯅꯥ ꯃꯁꯤꯡ ꯀꯛꯑꯒ
ꯀꯩ ꯀꯩ ꯃꯅꯥꯥ ꯃꯁꯤꯡ ꯄꯤꯖꯒꯦ
ꯑꯩꯈꯣꯏꯒꯤ ꯑꯑ ꯀ ꯀꯣꯕꯤ ꯀꯣꯕꯤ ꯃꯅꯥꯒꯨꯝꯕ
ꯎꯝ
ꯑꯗꯒꯤ ꯑ ꯌꯥꯝ ꯌꯥꯝꯃꯅꯤꯗꯅ ꯄꯤꯖꯩꯗꯅ ꯏꯃꯥ ꯍꯩꯅꯧ ꯑꯃꯨꯟ ꯑꯃꯨꯟꯕ ꯃꯌꯥꯝ ꯇꯥꯔꯦꯍꯦ ꯚꯥꯏ ꯆꯥꯅꯤꯡꯕ꯭ꯔꯣ
ꯆꯥꯅꯤꯡꯉꯦ
ꯇꯧꯢꯍꯦ
ꯎꯝ ꯍ ꯑꯁ ꯑꯩꯈꯣꯏꯒꯤ ꯍꯥꯟꯅꯒꯤ ꯍꯩꯅꯧ ꯍꯦꯛ
ꯆꯥꯛꯁꯨ ꯍꯣꯏ ꯆꯥꯛ ꯊꯣꯡꯉꯒꯁꯨ ꯄꯤꯖꯕ ꯌꯥꯎꯏꯀꯣ
ꯎꯝ
ꯄꯤꯖꯗꯦꯗ ꯑꯥ
ꯅꯪ ꯀꯩꯅꯣ ꯇꯧꯕ꯭ꯔꯣ ꯊꯥꯗꯣꯛꯑꯒ ꯂꯣꯏꯔ ꯅꯠꯇ꯭ꯔꯥ ꯀꯩꯅꯣꯕ
ꯊꯥꯗꯣꯛꯑꯒ ꯂꯣꯏꯗꯦ
ꯑꯣ ꯑꯠꯁꯥ ꯁꯥ ꯐꯔꯦ ꯐꯔꯦ ꯑꯩ ꯉꯥꯅꯨꯒꯤ ꯀꯩ ꯀꯩ ꯁꯤꯗ ꯊꯥꯕꯤꯔꯨꯈꯤꯒꯦ ꯑꯩꯁꯨ
ꯍꯣ ꯍꯣ ꯐꯔꯦ ꯐꯔꯦ ꯑꯣ ꯇꯧꯔꯣ ꯇꯧꯔꯣ ꯍꯣꯏ ꯍꯣꯏ ꯐꯔꯦ ꯐꯔꯦ ꯑꯥ
ꯑꯥ